ꯑꯣ ꯍꯜꯂꯣ ꯑꯣ ꯇꯥꯏꯌꯦ ꯇꯥꯏꯌꯦ ꯇꯥꯏ ꯍꯜꯂꯣ
ꯑꯧ ꯇꯥꯏꯌꯦ
ꯑ ꯑ ꯀ ꯇꯧꯔꯣ
ꯑꯩ ꯍꯧꯖꯤꯛꯇꯣ ꯆꯥꯛ ꯆꯥꯔ ꯂꯩꯔꯝꯕꯅꯦꯕ
ꯑꯍ
ꯑꯗꯣ ꯆꯥꯛ ꯆꯥꯕ ꯇꯣꯛꯑꯒ ꯍꯦꯛꯇ ꯍꯧꯒꯠ ꯂꯩꯔꯕꯅꯦ
ꯆꯥꯛ ꯆꯥꯕ ꯍꯧꯕꯗ ꯉꯥꯏꯔꯤꯕꯣ
ꯂꯣꯏꯔꯦ
ꯑꯣ ꯑꯣ ꯑꯣ ꯁꯣꯏꯈ꯭ꯔꯦ ꯑꯩ ꯀꯔꯤꯅ ꯆ ꯆ ꯑꯕꯣ
ꯌꯦꯟ ꯆꯥꯏꯌꯦ ꯍꯧꯖꯤꯛꯇꯤ
ꯃ ꯈꯟꯒ ꯃꯥꯅꯦꯅꯤꯗꯤꯁ
ꯑꯅꯤ ꯆꯥꯛ ꯆꯥꯔꯣ
ꯑꯩ ꯆꯥꯗ꯭ꯔꯤ ꯊꯣꯡꯕ ꯂꯣꯏꯕꯗ ꯉꯥꯏꯔꯤ
ꯌꯨꯝꯗ ꯂꯩꯕ꯭ꯔꯣ ꯔꯦꯟ ꯀꯃꯥꯏꯅ ꯂꯩꯒꯦ
ꯌꯨꯝ ꯆꯠꯄ ꯌꯥꯗꯕꯒꯤ ꯔꯔꯤꯦꯟꯗ ꯂꯩꯌꯦꯦ ꯍꯧꯖꯤꯛꯇꯤ
ꯇꯥꯕ꯭ꯔꯣ
ꯑ ꯇꯥꯏꯌꯦ ꯇꯥꯗ ꯃꯥ
ꯌꯨꯝ ꯌꯨꯝꯗ ꯂꯩꯒꯦ ꯀꯃꯥꯏꯅ ꯂꯩꯒꯦ ꯅꯪꯗꯤ
ꯑꯩꯅꯦ ꯌꯦꯟ ꯂꯩꯑꯦ
ꯑꯣ
ꯑꯥ ꯆꯥꯛꯗꯤ ꯌꯥꯝ ꯆꯥꯕ꯭ꯔꯣ
ꯍꯥꯏꯗꯤ
ꯌꯥꯝ ꯆꯥꯕ꯭ꯔꯣ ꯍꯥꯏꯕ
ꯑꯩ ꯆꯥꯛ ꯑꯅꯤꯔꯛ ꯁꯨꯕꯅꯦꯕ ꯑꯩꯒꯤ ꯌꯨꯝꯗꯗꯤ ꯆꯥꯕ ꯂꯣꯏꯈ꯭ꯔꯦꯕꯀꯣ
ꯑꯥ
ꯌꯦꯟꯗꯦꯝ ꯆꯥꯕ ꯈꯔ ꯍꯥꯎꯗꯕ
ꯍ
ꯑꯗꯨꯒ ꯑꯩ ꯂꯥꯛꯑꯒ ꯑꯩꯒꯤ ꯌꯨꯝ ꯊꯪꯅꯕ ꯅꯥꯏꯕꯔꯗꯣ
ꯍꯥ
ꯁꯥꯁꯦ ꯀꯧꯔꯛꯄ ꯌꯦꯟ ꯆꯥꯕ ꯑꯗꯨꯗ ꯉꯍꯥꯛꯇ ꯆꯔꯝꯕꯅꯦꯕ
ꯑꯩ ꯆꯥꯗ꯭ꯔꯤꯉꯩꯗ ꯅꯪ ꯑꯅꯤꯔꯛ ꯆꯥ
ꯑꯗꯨꯒ ꯅꯪ ꯀꯣꯜ ꯑꯃꯨꯛ ꯇꯧꯔꯛꯑꯦ
ꯑꯥ ꯌꯥꯝ ꯆꯥꯔꯗꯤ ꯐꯠꯇꯕ ꯑꯗꯨꯒꯤ ꯉꯁꯤꯗꯤ ꯀꯥꯏ ꯆꯠꯀꯅꯤ
ꯉꯁꯤ ꯑꯈꯣꯏ ꯈꯨꯟꯒꯤ ꯁꯣꯁꯦꯜ ꯋꯥꯛ ꯂꯩꯌꯦ ꯅꯪꯗꯤ
ꯑꯩ ꯑꯩ ꯕꯖꯥꯔ ꯆꯠꯇꯧ ꯃꯥꯜꯂꯦ ꯉꯁꯤ ꯗꯨꯀꯥꯟꯒꯤ ꯄꯣꯠ ꯈꯔ ꯂꯧꯅꯕ ꯂꯩꯕꯀꯣ
ꯑꯣ ꯗꯨꯀꯥꯟ ꯐꯝꯕ꯭ꯔꯣ
ꯅꯠꯇꯦ ꯑꯩꯈꯣꯏꯆꯦ ꯗꯨꯀꯥꯟ ꯐꯝꯕꯀꯣ
ꯍꯣꯏ
ꯑꯗꯣ ꯃꯥꯒꯤ ꯅꯠꯇꯦ ꯐꯤꯔꯣꯟ ꯗꯨꯀꯥꯟ
ꯍꯣꯏ ꯍꯣꯏ
ꯑꯉꯥꯡ ꯃꯆꯥ ꯃꯆꯥꯒꯤꯀꯣ
ꯎꯝ
ꯑꯗꯣ ꯄꯣꯠ ꯈꯔ ꯂꯧꯔꯒ ꯊꯥꯕꯤꯌꯣ ꯍꯥꯏꯕ ꯑꯗꯨꯒꯤ ꯂꯧꯕ ꯆꯠꯀꯦ ꯅꯪꯗꯤ ꯈꯨꯟ ꯅꯪꯗꯤ ꯈꯨꯟꯗ ꯃꯥꯜꯂꯦꯀꯣ ꯅꯪꯗꯤ
ꯇꯤ ꯑꯣꯏꯕꯒꯤ ꯁꯝꯃꯔ ꯚꯦꯀꯦꯁꯟꯒꯤ ꯈꯨꯟꯗ ꯂꯥꯛꯄꯅꯦ
ꯅꯨꯡꯉꯥꯏꯅ ꯑꯩ ꯑꯩꯗꯤ ꯆꯠꯄ ꯌꯥꯗꯕꯒꯤ ꯆꯠꯇ꯭ꯔꯦ
ꯑꯩꯁꯨ ꯌꯥꯗꯦ ꯑꯗꯨ ꯑꯣꯏꯔꯁꯨ ꯑꯗꯨꯝ ꯆꯠꯂꯦ ꯑ ꯌꯥꯝ ꯂꯥꯞꯄꯗꯤ ꯑꯣꯏꯗꯦ ꯑꯈꯣꯏꯗꯤ
ꯑꯣ ꯌꯥꯝ ꯀꯟꯕ ꯃꯥꯂꯦꯀꯣ ꯊꯝꯃꯣꯏ
ꯍꯣꯏ ꯍꯣꯏ
ꯉꯝꯍꯧꯗ꯭ꯔꯦ ꯑꯩꯈꯣꯏꯗꯤ
ꯁꯝꯃꯔ ꯚꯦꯀꯦꯁꯟ ꯊꯥꯔꯦ ꯑꯁ ꯈꯨꯟꯗꯁꯨ ꯃꯤ ꯑꯝꯐꯥꯎ ꯂꯩꯇꯦ ꯏꯃꯥꯟꯅꯕꯁꯤꯡꯁꯨ ꯑꯗꯨꯝ ꯃꯥꯏ ꯃꯥꯏ ꯊꯕꯛ ꯂꯣꯏ ꯆꯠꯈꯤꯕꯅꯤꯅꯀꯣ
ꯍꯣꯏ
ꯁꯝꯃꯔ ꯚꯦꯀꯦꯁꯟ ꯊꯥꯕꯗꯣ ꯃꯥꯟꯅꯗꯦꯕ ꯃꯤ ꯑꯃꯅ ꯊꯥꯏꯌꯦ ꯃꯤ ꯑꯃꯅ ꯁꯨꯇꯤꯗꯣ
ꯑꯣ
ꯑꯗꯨꯒꯤ
ꯑꯩꯁꯨ ꯂꯥꯛꯑꯁꯨ ꯅꯨꯡꯉꯥꯏꯔꯣꯏꯗ ꯑꯩꯈꯣꯏ ꯏꯃꯥꯟꯅꯕꯤ ꯍꯣꯏ ꯂꯥꯛꯇꯕꯅꯤꯅ ꯈ꯭ꯔꯤꯁꯃꯥꯁ ꯃꯇꯝꯗꯨ ꯐꯥꯎ ꯈ꯭ꯔꯤꯁꯃꯥꯁ ꯃꯇꯝꯗ ꯐꯥꯎ ꯂꯥꯛꯇ꯭ꯔꯤꯉꯩ ꯂꯥꯛꯇ꯭ꯔꯒ ꯂꯩꯔꯒ ꯚꯦꯀꯦꯁꯟꯗꯗꯤ ꯂꯥꯛꯅꯕ ꯑꯗꯨ ꯈꯔ ꯂꯨꯋꯦ
ꯍꯣꯏ ꯍꯟꯗꯛꯁꯦ ꯌꯥꯝ ꯇꯣꯉꯥꯟꯈ꯭ꯔꯦꯀꯣ ꯍꯥꯏꯗꯤ ꯆꯥꯎꯔꯛꯑꯒ ꯃꯤꯗꯣ ꯈ꯭ꯔꯤꯁꯃꯥꯁ ꯑꯣꯏꯔꯁꯨ ꯁꯤꯔꯤꯌꯁ ꯑꯣꯏꯅ ꯂꯧꯗ꯭ꯔꯤꯕ ꯍꯣꯏ
ꯑꯁ ꯍꯥꯏꯗꯤ ꯑꯩ ꯊꯟꯗꯔꯅ ꯑꯉꯥꯡ ꯍꯣꯏ ꯍꯧꯖꯤꯛꯇꯤ ꯍꯧꯖꯤꯛꯁꯨ ꯑꯉꯥꯡ ꯑꯉꯥꯡ ꯑꯣꯏꯔꯤ ꯑꯗꯨꯕꯨ ꯍꯧꯖꯤꯛꯇꯨꯒꯤ ꯑꯉꯥꯡ ꯌꯥꯝ ꯑꯣꯏꯔꯤꯉꯩꯗꯨꯀꯣ ꯈ꯭ꯔꯤꯁ ꯈ꯭ꯔꯤꯁꯃꯥꯁ ꯂꯥꯛꯑꯗꯤ ꯂꯥꯛꯑꯦ ꯍꯥꯏꯔꯗꯤ ꯌꯥꯝ ꯏꯁꯄꯤꯁꯦꯜ ꯑꯣꯏꯅ ꯈꯟꯕꯖꯥꯠꯇꯣ
ꯍꯣꯏ ꯁꯤꯁꯇꯔ ꯈꯣꯏꯗꯤ ꯆꯍꯤ ꯀꯌꯥꯃꯨꯛ ꯁꯨꯔꯒꯦ ꯅꯪꯗꯤ ꯑꯉꯥꯡ
ꯑꯍꯥꯟ ꯆꯍꯤ ꯑꯩ ꯇ꯭ꯋꯦꯟꯇꯤ ꯁꯨꯔꯦ ꯗꯤꯁ ꯌꯔꯅ
ꯑꯦ ꯑꯗꯨꯗꯤ ꯑꯩꯉꯣꯟꯗꯒꯤ ꯆꯍꯤ ꯑꯅꯤ ꯑꯉꯥꯡ ꯑꯣꯏꯌꯦ
ꯑꯣ ꯑꯣ ꯑꯣ
ꯑꯩꯗꯤ ꯀꯣꯂꯦꯖ ꯀꯥꯔꯤꯅꯦ ꯅꯪꯗꯤ ꯀꯃꯥꯏ ꯇꯧꯔꯤꯒꯦ
ꯍꯣꯏ ꯀꯥꯔꯤꯌꯦ ꯀꯣꯂꯦꯁ ꯀꯥꯔꯤ ꯌꯥꯝ ꯖꯨꯅꯤꯌꯔ ꯑꯣꯏꯔꯤꯌꯦꯗ
ꯍꯣꯏ ꯑꯁ ꯑꯩꯈꯣꯏꯁꯨ ꯀꯣꯂꯦꯖ ꯑꯗꯨꯝ ꯆꯠꯂꯦ ꯑꯗꯨꯒ ꯇꯇꯤ ꯊꯥꯕꯤ ꯍꯣꯁꯇꯦꯜ ꯂꯩꯕꯅꯤ ꯑꯩꯗꯤ
ꯑꯣ
ꯁꯨꯇꯤ ꯊꯥꯕꯒꯤ ꯑꯃꯨꯛ ꯌꯨꯝꯗ ꯊꯣꯛꯄ
ꯑꯣ ꯅꯨꯡꯉꯥꯏ
ꯍꯣꯏ
ꯎ
ꯀꯩꯀꯩ ꯍꯤꯟꯖꯥꯡ ꯊꯣꯡꯕꯤꯈ꯭ꯔꯒꯦ
ꯑꯩ ꯑꯩ ꯃꯃꯤꯡꯗꯤ ꯈꯪꯗꯦ ꯃꯃꯤꯡ ꯍꯥꯏꯕꯗꯤ ꯕꯤꯟꯁꯒꯨꯝꯕ ꯀꯩꯅꯣ ꯎꯝ ꯑ ꯑꯩ ꯁꯣꯏꯕꯨꯡ ꯍꯥꯏꯔꯣ ꯈꯪꯗꯦ
ꯆꯍꯕ
ꯁꯣꯏꯕꯨꯝ ꯍꯥꯏꯕ꯭ꯔꯣ ꯈꯪꯗꯦ ꯑꯩꯁꯨ ꯁꯣꯏꯕꯨꯝ ꯍꯥꯏꯕ꯭ꯔꯣ ꯁꯤꯒꯨꯝꯕ ꯆꯥꯏ ꯊꯣꯡꯈ꯭ꯔꯦ
ꯑ
ꯅꯪꯒꯨꯝꯅ ꯌꯦꯟ ꯐꯪꯕ ꯃꯐꯝ ꯂꯩꯔꯗꯤ ꯑꯩꯁꯨ ꯆꯠꯀꯅꯤ
ꯑꯩ ꯍꯧꯖꯤꯛꯐꯥꯎ ꯁꯥꯏꯔꯤꯅꯦ ꯌꯦꯟ ꯃꯈꯣꯡ ꯁꯥꯏꯔꯦ ꯁꯥꯏꯔꯦ ꯀꯗꯅꯦ ꯅꯪ ꯀꯣꯂꯦꯖ ꯇꯝꯕꯗꯧ ꯁꯤ ꯀꯌꯥꯃꯨꯛ ꯋꯥꯠꯂꯤꯒꯦ ꯂꯣꯏꯅꯤꯡꯉꯥꯏ
ꯑꯩꯁꯦ ꯎꯝ ꯑꯩꯗꯤ ꯎꯝ ꯍꯧꯕꯗ ꯉꯥꯏꯔꯤꯌꯦ ꯂꯥꯁ ꯂꯥꯁ ꯌꯔꯅꯀꯣ ꯍꯧꯖꯤꯛꯅ ꯂꯥꯁ ꯌꯔꯅ ꯍꯧꯕꯗ ꯉꯥꯏꯔꯦ ꯑꯗꯨ ꯑꯣꯏꯔꯗꯤ ꯆꯍꯤ ꯆꯍꯤ ꯑꯅꯤ ꯋꯥꯠꯂꯦ
ꯆꯍꯤ ꯀꯌꯥ ꯇꯝꯕꯅꯣ ꯅꯣꯏꯒꯤꯁꯦ
ꯑꯩꯈꯣꯏꯁꯦ ꯑꯍꯨꯝ ꯇꯝꯒꯦꯁꯨ ꯌꯥꯏꯌꯦ ꯃꯔꯤ ꯇꯝꯒꯁꯨ ꯌꯥꯏꯌꯦ
ꯑꯣ ꯑꯩꯈꯣꯏꯗꯤ ꯃꯔꯤ ꯑꯣꯏꯌꯦꯕ ꯀꯝꯄꯜꯁ
ꯑ ꯑ
ꯑꯩꯈꯣꯏ ꯇ꯭ꯔꯦꯟꯅꯤꯡ ꯑꯣꯏꯕꯒꯤꯀꯣ
ꯃꯔꯤꯗꯣ ꯀꯝꯄꯜꯁꯔꯤ ꯑꯣꯏꯗꯦ ꯍꯥꯏꯌꯦ ꯑꯩꯈꯣꯏ ꯑꯩꯈꯣꯏ ꯀꯣꯂꯦꯖꯇ ꯎꯝ ꯎ ꯑꯦꯝ ꯀꯣꯝ ꯂꯩꯇꯕꯒꯤꯀꯣ
ꯍꯣꯏ
ꯑ ꯃꯣꯏ ꯑ ꯃꯁꯇꯔꯖ ꯆꯍꯤ ꯑꯅꯤ ꯑꯩꯈꯣꯏꯅ ꯆꯍꯤ ꯑꯍꯨꯝ ꯇꯝꯃꯗꯤ ꯆꯍꯤ ꯑꯅꯤ ꯇꯝꯅꯤ ꯍꯥꯏꯗꯥꯏꯀꯣ
ꯍꯣꯏ
ꯑꯗꯨ ꯑꯣꯏꯕꯒꯤ ꯑꯗꯨꯝ ꯃꯥ ꯃꯥꯅ ꯇꯧꯅꯤꯡꯅꯤꯡꯕ ꯇꯧꯕ ꯌꯥꯏ ꯍꯥꯏ ꯑꯗꯣ ꯆꯍꯤ ꯃꯅꯤ ꯇꯝ ꯀꯥꯏꯕ
ꯍꯥꯏꯔꯛꯑꯣ ꯅꯪꯥꯟ ꯍꯥꯏꯕꯗꯣ
ꯆꯍꯤ ꯃꯔꯤ ꯇꯥꯃꯗꯤꯀꯣ
ꯍꯣꯏ
ꯀꯌꯔꯗ ꯕꯦꯛ ꯆꯥꯔꯗꯤ ꯃꯁꯇꯔꯠ ꯇꯝꯕ ꯌꯥꯗꯦ ꯍꯥꯏ ꯀꯣ
ꯁꯍꯤ ꯃꯔꯤ
ꯑ ꯃꯔꯤ ꯇꯝꯕꯗꯣ
ꯈꯟꯗꯦ ꯑꯩꯗꯤ ꯀꯣꯂꯦꯖꯃꯛ ꯅꯠꯇꯦꯕ ꯇ꯭ꯔꯦꯅꯤꯡꯅꯦꯕ ꯑꯩꯅꯗꯤ ꯕꯤꯇꯦꯛ ꯇꯝꯕꯅꯦꯕ ꯑꯩꯗꯤ
ꯑꯣ
ꯑꯗꯨꯒꯤ ꯀꯝꯄꯜꯁꯔꯤꯅꯤꯗ ꯑꯩꯈꯣꯏꯒꯤꯗꯤ
ꯑꯣ ꯑꯣ ꯑꯩꯈꯣꯏ ꯀꯣꯂꯦꯖ ꯇꯝꯕꯁꯤꯡꯗꯤ ꯂꯥꯁꯇ ꯕꯦꯛ ꯆꯥꯔꯗꯤ ꯃꯥꯁꯇꯔ ꯇꯝꯕ ꯌꯥꯗꯦ ꯍꯥꯏꯕꯀꯣ ꯑꯗꯨꯒꯤ ꯈꯔꯁꯨ ꯀꯤꯔꯒ ꯂꯩꯕꯅꯦ ꯑꯩꯒꯤ
ꯏꯁ ꯀꯩꯁꯨ ꯇꯧꯔꯛꯏꯗ ꯀꯣꯂꯦꯖꯇꯤ ꯑꯩꯈꯣꯏ ꯕꯤ ꯇꯦꯛ ꯇꯝꯕꯁꯤꯡꯅꯗꯤ ꯌꯥꯝ ꯋꯥꯏꯑꯦꯕ ꯍꯥꯏꯗꯤ ꯏꯌꯥꯔ ꯕꯦꯒꯁꯨ ꯂꯩꯕꯅꯤꯅꯀꯣ ꯑꯗꯨꯝ
ꯑ ꯑꯩꯈꯣꯏꯅꯥꯎ ꯑꯩꯈꯣꯏ ꯏꯅꯥꯎ ꯅꯨꯄꯤꯁꯨ ꯇꯝꯅꯤꯡꯉꯦ ꯍꯥꯏꯔꯒ ꯂꯩꯕꯅꯤꯅ
ꯑꯗꯨꯔꯣ
ꯎꯝ
ꯃꯅꯤꯄꯨꯔꯗ ꯑꯁꯤꯗ ꯇꯝꯒꯦ ꯍꯥꯏꯔꯣ
ꯈꯪꯗꯦ ꯃꯥ ꯃꯥ ꯍꯧꯖꯤꯛ ꯍꯧꯖꯤꯛꯇꯤ ꯑꯦꯛꯖꯥꯝ ꯑꯦꯛꯖꯥꯝ ꯂꯣꯏꯔꯒ ꯎ ꯑꯁꯤ ꯆꯍꯤꯗꯤ ꯀꯔꯤꯁꯨ ꯇꯥꯝꯔꯣꯏꯗꯕ ꯃꯥꯜꯂꯦ
ꯑꯁ ꯆꯍꯤ ꯃꯥꯡꯍꯜꯂꯅꯨ ꯑꯣ ꯖꯤ ꯀꯩꯀꯥ ꯂꯣꯏ ꯂꯩꯔꯝꯃꯅꯤ ꯑꯩꯈꯣꯏ ꯀꯣꯂꯦꯖꯁꯨ ꯂꯣꯏ ꯊꯥꯕ ꯂꯣꯏꯈ꯭ꯔꯦ ꯑꯗꯣ ꯍꯧꯖꯤꯛ ꯆꯪꯅꯔꯅꯤꯌꯦ ꯗꯦꯠ ꯁꯤꯛꯁꯇ ꯑꯃꯨꯛ ꯅ꯭ꯌꯨ ꯁꯤꯖꯟ ꯍꯧꯔꯅꯤ
ꯃꯥ ꯎꯝ ꯃꯥꯗꯣ ꯃꯥꯒꯤ ꯗꯤꯁꯤꯁꯟ ꯔꯕ꯭ꯔꯁ ꯇꯧꯅꯤꯡꯗꯕ ꯃꯥꯜꯂꯦ ꯍꯥꯏꯕꯗꯤ ꯑꯗꯨꯝ ꯈꯟꯕ ꯃꯇꯝ ꯂꯧꯅꯤꯡꯕ ꯆꯠꯇꯣ
ꯍꯣꯏ ꯐꯩꯌꯦꯗ
ꯎꯝ ꯑꯩꯒꯨꯝ ꯑꯩꯒꯨꯝꯕ ꯑꯣꯏꯔꯗꯤ ꯑꯗꯨꯝ ꯆꯠꯈ꯭ꯔꯅꯤꯗ ꯍꯥꯏꯕꯗꯤ ꯑꯦ ꯑꯩꯗꯤ ꯑꯗꯨꯝ ꯈꯟꯊꯣꯛꯄ ꯑꯣꯏꯔꯗꯤ ꯑꯗꯨꯝ ꯇꯧꯎ ꯇꯧ ꯇꯧꯗꯕ ꯌꯥꯗꯦ ꯍꯥꯏꯕꯖꯥ ꯑꯗꯨ ꯇꯧꯕꯗꯣ
ꯍꯣꯏ
ꯃꯥꯗꯤ ꯑꯗꯨꯝ ꯀꯜꯐꯤꯗꯔ, ꯇꯧꯔꯒ ꯑꯁꯤ ꯆꯠꯂꯗꯤ ꯁꯤ ꯆꯠꯂꯗꯤ ꯑꯗꯨꯝ ꯈꯟꯂ ꯆꯥ ꯇꯧꯒꯕ ꯆꯪꯗꯦ ꯃꯤ ꯃꯥꯃꯥꯒꯤꯅꯤꯅ
ꯍꯣꯏ ꯑꯩꯗꯤ ꯎꯝ ꯑꯩꯈꯣꯏ ꯕꯕꯥ ꯃꯃꯥꯈꯣꯏꯅꯀꯣ
ꯍꯥꯥ
ꯀꯣꯂꯦꯖ ꯇꯝꯊꯔꯅꯨ ꯍꯥꯏꯕꯗꯤ ꯏꯟꯖꯤꯅꯤꯌꯔ ꯂꯥꯏꯟꯗ ꯆꯠꯂꯅꯨ ꯇ꯭ꯔꯦꯅꯤꯡ ꯆꯠꯂꯣ ꯍꯥꯏꯕ ꯑꯃꯅ ꯃꯣꯏꯅ ꯍꯣꯏꯗ ꯀꯣꯂꯦꯖ ꯇꯝꯕꯩꯕꯨꯗꯤ ꯑꯗꯨꯝ ꯆꯠꯂꯒꯦ ꯍꯥꯏꯅ ꯄꯩꯁꯥ ꯆꯪꯁꯨ ꯆꯪꯅ ꯆꯠꯂꯕꯅꯦꯕ
ꯍꯌꯦꯦ
ꯑꯁ ꯋꯥꯈ꯭ꯔꯖꯥꯠꯅꯤꯗ ꯂꯥꯏꯔꯤꯛ ꯄꯥꯕꯩ
ꯑ ꯄꯪꯔꯗꯤ ꯇꯝꯕ ꯇꯎꯔꯝꯅꯤ ꯄꯥꯡꯅꯕꯒꯤ ꯑꯦꯚꯔꯦꯖ ꯑꯣꯏꯕꯒꯤ ꯍꯧꯖꯤꯛꯐꯥꯎ ꯇꯝꯔꯒ ꯂꯩꯕꯅꯤꯗ
ꯑꯩꯁꯨ ꯑꯣ ꯑꯁ ꯅꯨꯡꯉꯥꯏ ꯅꯣꯏꯗꯤ ꯑꯩꯗꯤ ꯑꯦꯛꯖꯥꯝ ꯑꯅꯤꯈꯛ ꯊꯥꯏꯌꯦ ꯀꯣꯂꯦꯖ ꯀꯥꯔꯒ ꯀꯣ
ꯍꯣꯏ
ꯑꯗꯨꯁꯨ ꯑꯩꯗꯤ ꯕꯦꯛ ꯆꯥꯒꯗ꯭ꯔꯥꯅ ꯀꯤꯕꯁꯤꯗꯤ ꯎꯝ
ꯑꯩꯈꯣꯏꯗꯤ ꯑꯦꯛꯖꯥꯝ ꯑꯗꯨꯝ ꯊꯥꯏꯌꯦꯕ ꯁꯤꯃꯤꯁꯇꯔ ꯑꯃꯗ ꯑꯦꯛꯖꯥꯝ ꯑꯍꯨꯝ ꯑꯍꯨꯝ ꯊꯥꯔꯛꯑꯦ ꯑꯗꯨꯝ ꯀ꯭ꯂꯥꯁ ꯇꯦꯁꯁꯨ ꯇꯧꯋꯦ ꯐꯥꯔꯁ ꯐꯥꯔꯁ ꯌꯨꯅꯤꯠ ꯇꯦꯁ ꯁꯦꯀꯦꯟ ꯌꯨꯅꯤꯠ ꯇꯦꯁ ꯊꯥꯗꯣꯏꯅꯦ ꯑꯗꯨꯒ ꯃꯦꯟ ꯑꯦꯛꯖꯥꯝ
ꯅꯣꯏꯗꯤ ꯀꯟꯅ ꯂꯥꯏꯔꯤꯛ ꯄꯥꯔꯝꯅꯦ ꯑꯗꯨꯗꯤ
ꯅꯝꯐꯨꯗ ꯄꯥꯔꯤꯅꯦ ꯍꯣꯏ ꯄꯥꯁ ꯇꯧꯅꯤꯡꯕꯒꯤ
ꯄꯥꯁ ꯗꯣ
ꯈꯣꯠꯄꯒꯤ ꯉꯥꯛꯇ ꯌꯥꯝ ꯂꯨꯑꯦꯕ ꯄꯥꯅꯤꯡꯉꯥꯏ ꯅꯠꯇꯦꯕ
ꯑꯣꯍꯣ ꯃ ꯃꯇꯝ ꯁꯦ ꯈꯪꯍꯧꯗꯅ ꯆꯠꯈ꯭ꯔꯦ
ꯍꯣꯏ
ꯀꯩ ꯊꯕꯛꯅꯣ ꯅꯣꯏ ꯈꯨꯟꯒꯤ
ꯀꯩꯅꯣꯅꯤꯗ ꯎ ꯂꯝꯕꯤꯗꯀꯣ
ꯍꯥ
ꯎꯄꯥꯝꯕꯤ ꯊꯥꯕ
ꯑꯣ
ꯑꯗꯨꯗ ꯀꯩꯅꯣ ꯃꯅꯥꯛ ꯃꯅꯥꯛꯇ ꯎꯄꯥꯝꯕꯤ ꯃꯆꯥ ꯃꯆꯥꯗꯣ ꯍꯧꯖꯤꯟꯕ ꯑꯗꯨꯣ ꯐꯩꯗꯣꯛꯀꯦ ꯇꯧꯕ
ꯑꯣ ꯑꯣ ꯑꯣ ꯑꯣ ꯁꯨꯁꯕꯒꯨꯝꯕꯔꯣ
ꯍꯣꯏ ꯁꯤ ꯁꯦ ꯋꯥꯒꯨꯝꯅꯦ
ꯑꯣ ꯑꯣ ꯐꯥꯏꯌꯦ ꯐꯥꯏꯌꯦ ꯑꯣ ꯑꯣ ꯑꯩꯈꯣꯏꯁꯨ ꯂꯥꯏꯔꯤꯗꯤ ꯇꯧꯔꯝꯅꯦ
ꯍꯣꯏ
ꯑꯩꯈꯣꯏꯗꯤ ꯌꯨꯠ ꯑꯣꯏꯔꯁꯨ ꯌꯨꯠ ꯈꯔ ꯑꯍꯟ ꯑꯣꯏꯕ ꯁꯤꯡꯒꯣ ꯃꯣꯏ ꯌꯥꯎꯗꯕꯤꯗ ꯑꯩꯈꯣꯏ ꯀꯟꯅꯍ ꯑꯣꯏꯕꯁꯤꯡ ꯑꯗꯨꯝ ꯇꯧꯕꯅꯦꯕ ꯑꯗꯣ ꯑꯍꯟ ꯑꯣꯏꯕꯁꯤꯡꯅ ꯀꯥꯏꯗꯝ ꯑꯗꯨꯝ ꯊꯕꯛ ꯇꯧꯔꯒ ꯂꯩꯕ ꯑꯣ ꯑꯩꯈꯣꯏ ꯈꯔ ꯑꯉꯥꯡ ꯑꯣꯏꯕꯁꯤꯡꯅ ꯑꯁꯤꯒꯨꯝꯕ ꯊꯕꯛꯇꯤ ꯌꯥꯝ ꯇꯥꯏꯏ ꯑꯩꯈꯣꯏꯗꯁꯨ
ꯍꯣꯏ ꯆꯖꯤꯔꯤ ꯄꯥꯝꯕꯤ ꯊꯥꯕꯅꯦꯕ ꯃꯇꯥꯏ ꯑꯗꯥꯏꯗ
ꯆꯤꯔꯤꯔꯣ
ꯍꯣꯏ ꯍꯧꯒꯦꯔꯥ ꯍꯧꯔꯣꯏꯒꯦꯔꯥ ꯈꯪꯗꯦ ꯈꯔꯕꯨꯗꯤ ꯆꯥꯎꯔꯦ ꯁꯥꯠꯇ꯭꯭ꯔꯔꯤ
ꯗ ꯌꯥ
ꯍꯟꯗꯛ ꯑꯩꯈꯣꯏꯗꯗꯤ ꯐꯥꯔꯁ ꯇꯥꯏꯝꯅꯦ ꯑꯩꯈꯣꯏ ꯍꯧꯖꯤ ꯁꯤꯡꯅ ꯊꯥꯕ ꯂꯝꯕꯤꯗꯣ
ꯑꯣ ꯑꯣ ꯑꯗꯣ ꯅꯪ ꯀꯔꯝ ꯀꯥꯟ ꯆꯠꯀꯅꯤ ꯅꯪꯒꯤ ꯅꯪꯒꯤ ꯂꯥꯏ ꯁꯝꯗ
ꯇꯥꯡ ꯗꯦꯠ ꯅꯥꯏꯟꯗ ꯀꯣꯏꯕ ꯆꯠꯀꯅꯦꯕ ꯃꯄꯜ ꯂꯝꯗ
ꯑ ꯑ ꯑ
ꯑ ꯑꯗꯨꯒ ꯍꯜꯂꯛꯄꯗ ꯆꯪꯪꯂꯅꯤ ꯆꯠꯂꯅꯤ ꯑꯗꯨꯝ
ꯎ ꯎꯝ ꯑꯝ ꯀꯏꯗ꯭ꯔꯤꯅꯔ
ꯍꯣꯏ ꯀꯨꯏꯔꯣꯏ ꯃꯄꯥꯟ ꯂꯝꯗ ꯑꯦꯁꯇꯅꯦ ꯑꯦꯁꯇ ꯆꯠꯇꯣꯏꯅꯦ
ꯑꯥ
ꯈꯝꯕ꯭ꯔꯣꯒꯦꯟꯊꯥꯔꯣ
ꯀꯍꯦꯕ
ꯌꯥꯝ ꯂꯥꯞꯇꯦꯕ ꯑꯁꯤ ꯑꯦꯁꯇꯅꯦꯕ